ꯇꯥꯕ꯭ꯔꯣ
ꯇꯥꯏ ꯍꯧꯖꯤꯛ ꯇꯣ ꯇꯥꯕ꯭ꯔꯣ ꯑꯩ ꯆꯦ ꯑꯃ ꯄꯥꯏꯔꯒ ꯂꯩꯌꯦꯕ ꯑꯩꯁꯦ ꯑꯃ ꯄꯥꯏꯔꯒ ꯂꯩꯌꯦꯕ
ꯎꯝ
ꯍꯥꯏꯕ꯭ꯔꯣ ꯆꯦ ꯄꯥꯏꯔ ꯄꯥꯏꯔꯒ ꯂꯩꯕ ꯆꯦ ꯄꯥꯏꯕꯗꯣ ꯑꯩꯅ ꯆꯨꯔꯨꯞ ꯊꯛꯀꯦ ꯑꯩꯅ ꯆꯨꯔꯨꯞ ꯊꯛꯀꯦ ꯇꯧꯕ ꯆꯔꯛꯀꯤ ꯃꯀꯨꯗꯣ ꯇꯥꯢꯃꯣ ꯀꯩꯅꯣ ꯁꯨꯔꯨꯞ ꯊꯪꯅꯤꯡꯉꯥꯏꯗ ꯀꯩꯅꯣ ꯎꯝ
ꯎꯝ
ꯑꯁ ꯂꯣ ꯅꯣꯏ ꯂꯣꯟꯗ ꯍꯥꯏꯕ ꯍꯩꯇꯅꯦ ꯑꯗꯨ ꯂꯩꯣꯌꯝ ꯑꯗꯨꯒꯤ ꯑꯩꯅ ꯁꯟꯊꯤ ꯑꯣꯏꯅ ꯍꯥꯞꯄꯒ ꯊꯛꯀꯦ ꯇꯧꯕ ꯏꯃꯥꯟꯅꯕꯅ ꯆꯩꯕ ꯑ ꯁꯥꯟꯊꯤꯗꯤ ꯅꯨꯡ ꯁꯟꯊꯤꯗꯤ ꯅꯨꯡꯉꯥꯏꯔꯣꯏꯌꯦ ꯃꯤꯒꯤ ꯊꯤ ꯑꯣꯏꯅ ꯊꯛꯑꯣ ꯑꯗꯨꯅ ꯅꯨꯡꯉꯥꯏ ꯕꯅꯤ ꯍꯥꯏꯅ ꯑꯗꯨ ꯇ꯭ꯔꯥꯢ ꯊꯥ ꯑꯗꯨ ꯌꯣ ꯑꯀꯪꯕꯗꯣ ꯌꯣ ꯑꯗ ꯌꯣ ꯌꯟꯆꯥꯛ ꯆꯥꯛ ꯆꯥꯔꯒ ꯐꯥꯏꯗꯣꯔꯛꯑꯕꯊꯤꯗꯣ ꯑꯗꯨ ꯀꯪꯕꯗꯣ ꯑꯗꯨ ꯑꯩꯅ ꯇꯧꯋ ꯍꯥꯏ ꯐ
ꯍꯥꯎꯔꯅꯤ ꯑꯗꯨꯗꯤ ꯃꯅꯝꯗꯨꯒ ꯑꯣ
ꯑꯁ ꯈꯤꯇꯪ ꯈꯤꯇꯪꯗꯤ ꯆꯤꯡꯑꯒ ꯆꯈꯣ ꯑꯃ ꯑꯃꯨ ꯂꯧꯈꯣ ꯂꯈꯠꯄꯥ ꯑꯃ ꯑꯃꯨꯛ ꯆꯁꯤꯡ ꯍꯦꯛ ꯆꯈꯣ ꯑꯃ ꯂꯧꯈꯠꯄ ꯏꯁꯤꯡ ꯊꯛ ꯒ꯭ꯂꯥꯁ ꯑꯃ ꯊꯝꯃꯒ ꯅꯨꯡꯉꯥꯏꯔꯅꯤꯍꯦ
ꯇꯨ ꯀꯠ ꯆꯩ ꯍꯦ
ꯅꯪꯁꯨ ꯖꯥꯠ ꯖꯥꯠ ꯌꯥꯝ ꯉꯥꯡꯉꯦ
ꯅꯪ ꯅꯍꯥꯟ ꯐꯤ ꯁꯥꯕꯗꯣ ꯂꯣꯏꯔꯕꯣ
ꯑꯩ ꯀꯔꯤ ꯃꯇꯝꯗ ꯐꯤ ꯁꯥꯕ꯭ꯔꯣ
ꯑꯁ ꯐꯤ ꯁꯥꯗꯔꯣ ꯅꯪ ꯅꯍꯥꯟ ꯃꯈꯩꯗꯣ
ꯑꯩꯁ ꯁꯥꯗꯦꯗ ꯑꯩꯗꯤ ꯑꯩ ꯆꯤꯡꯗ ꯂꯩꯇꯦꯍꯦ ꯑꯩ ꯇꯝꯄꯥꯛ ꯇ ꯂꯩꯌꯦ
ꯑꯗꯨ ꯑꯣꯏꯔꯁꯨ ꯑꯩ ꯁꯥꯔꯗꯤ ꯑꯩ ꯑꯃ ꯁꯥꯕꯤꯌꯣ ꯍꯥꯏꯒꯦ ꯇꯧꯔꯒ ꯐꯅꯦꯛ ꯃꯆꯥ ꯑꯃꯈꯛꯇꯪ ꯑꯩ
ꯑꯗꯣ ꯃꯊꯪ ꯃꯊꯪ ꯆꯍꯤꯗꯤ ꯑꯩ ꯑ ꯆꯤꯡꯗ ꯂꯩꯕ ꯌꯥꯏ
ꯍꯥꯥ
ꯃꯊꯪ ꯆꯍꯤꯗꯤ
ꯇꯥꯕ꯭ꯔꯣ
ꯅꯤ ꯍꯥꯏꯕ ꯇꯥꯢꯌꯦ ꯇꯥꯢꯌꯦ
ꯐꯤ ꯁꯥꯕ ꯍꯩꯇ꯭ꯔꯗꯤ ꯇꯥꯏ ꯐꯤ ꯁꯥꯕ ꯍꯩꯇ꯭ꯔꯗꯤ ꯅꯪ ꯁꯦ ꯀꯔꯤ ꯑꯣꯏꯅ ꯁꯥꯔꯅꯤ ꯃꯤ ꯑꯣꯏꯅ ꯁꯥꯔꯗꯣꯏꯔꯣ
ꯈꯪꯗꯦꯅꯦ ꯃꯤ ꯑꯣꯏꯅ ꯁꯥꯔꯁꯤꯔ ꯐꯤ ꯁꯥꯕ ꯍꯩꯇ꯭ꯔꯗꯤ
ꯐꯤ ꯁꯥꯕ ꯍꯩꯇꯗꯤ ꯃꯤꯒꯨꯝꯕ ꯄꯩꯁꯥꯒꯨꯝꯕ ꯈꯔ ꯁꯥꯋꯣ ꯁꯥꯁꯨ ꯁꯥꯕ ꯌꯥꯏ ꯆꯥꯅꯤꯡꯉꯥꯏ
ꯎꯝ
ꯅꯪꯗꯤ ꯈꯨꯟꯗꯒ ꯆꯠꯅꯤꯡꯗ꯭ꯔꯣ ꯍꯥ
ꯁꯨ ꯎꯄꯥꯏ ꯂꯩꯇꯦ
ꯏꯁ ꯆꯠꯅꯤꯡꯗ꯭ꯔꯒ ꯆꯠꯅꯤꯡꯉꯁꯨ ꯎꯄꯥꯏ ꯂꯩꯇꯦ ꯍꯥꯏꯌꯦ ꯀꯅꯥꯅ ꯊꯤꯡꯕ꯭ꯔꯅꯦ ꯈꯨꯟ ꯆꯠꯄꯕꯨ
ꯃꯇꯝ ꯂꯩꯇꯦꯅꯦ ꯈꯨꯟ ꯆꯠꯅꯤꯡꯉꯥꯏ
ꯑꯍꯤꯡꯗ ꯆꯠꯂꯣ ꯑꯌꯨꯛꯉꯟꯇꯥ ꯃꯨꯛ ꯆꯠꯂꯣ
ꯑꯁ ꯀꯥꯏꯗꯩ ꯑꯩ ꯑꯍꯤꯡꯗ ꯆꯠꯂꯒ ꯀꯅꯥꯅ ꯂꯧꯕ ꯂꯥꯛꯇꯣꯏꯔ ꯃꯈꯥꯗ
ꯏꯁ ꯃꯈꯥꯒꯤꯗꯤ ꯃꯊꯛꯇ ꯂꯩꯕ ꯃꯤꯁꯤꯅ ꯂꯧꯔꯅꯤꯅ
ꯑ ꯀꯅꯥꯅ ꯂꯧꯕ
ꯃꯊ ꯃꯊꯛꯇ ꯀꯅꯥ ꯀꯅꯥ ꯃꯊꯛꯇ ꯀꯅꯥ ꯀꯅꯥ ꯂꯩꯏꯕ꯭ꯔꯥ ꯑꯩ ꯂꯧ ꯄꯨ ꯂꯥꯛꯑꯣ ꯂꯥꯎꯔꯛꯑꯗꯤ ꯀꯨꯝꯃꯛꯀꯅꯤꯍꯦ
ꯆꯨꯟꯗ꯭ꯔꯣ ꯑꯩꯅ ꯍꯥꯏꯕꯗꯣ ꯅꯪ ꯈꯣꯟꯖꯦꯟꯗꯣ ꯌꯧꯕ ꯉꯝꯃꯣꯏꯗꯨꯗ ꯑ ꯍꯥꯎ ꯅꯪ ꯈꯣꯟꯖꯦꯜꯗꯣ ꯌꯧꯕ ꯉꯝꯃꯣꯏꯗ ꯇꯥꯔꯗꯤ ꯁꯤ ꯑꯅꯛꯄꯗ ꯂꯩꯀꯥꯏ ꯂꯩꯀꯥꯏꯒꯤ ꯃꯥꯏ ꯑꯆꯧꯕ ꯂꯩꯔꯝꯒꯅꯦꯕ ꯑꯗꯨ ꯑꯣꯟ ꯇꯧꯔꯒ ꯃꯥꯏꯗ ꯂꯥꯎꯔꯣ ꯑꯗꯨ ꯑꯣꯏꯔꯗꯤ ꯂꯩ ꯏꯀꯥꯏꯄꯨꯟꯕ ꯇꯁꯤꯜꯂꯛꯑꯅꯤ ꯑꯗꯨ ꯑꯣꯏꯔꯗꯤ ꯑꯅꯛꯄꯁꯤꯡꯅ ꯑꯅꯛꯄꯁꯤꯡꯅ ꯑꯁꯤ ꯃꯁꯤ ꯂꯩꯁꯥꯕꯤ ꯃꯆꯥꯁꯦ ꯃꯀꯣꯛ ꯈꯔ ꯋꯥꯠ ꯈ꯭ꯔ ꯃꯥꯜꯂꯦ ꯃꯌꯨꯝꯗ ꯊꯤꯜꯂꯨꯔꯁꯦ ꯎꯄꯥꯏ ꯂꯩꯇ꯭ꯔꯦ ꯅꯠꯇꯅ ꯊꯤꯟꯕꯤꯔꯅꯤ ꯂꯥꯁꯇ
ꯑ ꯅꯪꯗꯤ ꯅꯊꯟꯇ ꯂꯩꯕ꯭ꯔꯥ
ꯊꯟꯗ ꯂꯩꯑꯦ ꯃꯅ ꯈꯔ ꯆꯠ ꯏꯅꯥꯛꯇ ꯏꯅꯥ ꯏꯅꯥ ꯍꯥꯏ ꯁꯤꯔ ꯈꯣꯡꯀꯥꯞ ꯇꯔꯥꯃꯨꯛ ꯆꯠꯂꯗꯤ ꯑꯉꯥꯡꯁꯤꯡ ꯈꯔ ꯐꯝꯃꯒ ꯂꯩꯌꯦ ꯑꯃ ꯑꯅꯤ ꯅꯪꯗꯤ
ꯑꯩꯅꯦ ꯑꯗꯨꯗꯤ ꯑꯩꯗꯤ ꯑꯉꯥꯡꯕꯅꯦ
ꯑꯉꯥꯡꯗ ꯃꯈꯣꯟ ꯁꯨꯡꯇꯥ ꯁꯨꯡꯇꯥ ꯇꯥꯗꯦ ꯅꯪ
ꯇꯨꯝ ꯇꯨꯝꯃꯒ ꯂꯩꯌꯦꯗ ꯑꯉꯥꯡꯗꯤ
ꯎꯝ ꯑꯗꯨ ꯑꯣꯏ ꯃꯥꯜꯂꯦꯕ ꯑꯉꯥꯡ ꯃꯈꯣꯟ ꯁꯨꯡꯇꯥ ꯇꯥ ꯐꯪꯗꯦꯕ ꯑꯉꯥꯡ ꯂꯩꯔꯗꯤ ꯑ ꯑ ꯑ ꯁꯤ ꯄꯤꯌꯣ ꯁꯤ ꯄꯤꯌꯣ ꯑꯁꯤ ꯆꯥꯅꯤꯡꯉꯦ ꯍꯔꯥꯛꯇꯣ ꯃꯥꯂꯦꯕ
ꯎꯝ ꯇꯨꯝꯃꯒ ꯂꯩꯕꯒꯤ
ꯑꯉꯥꯡꯒꯤ ꯃꯪꯗꯣ ꯅꯪ ꯈꯪꯕ꯭ꯔꯥ
ꯑꯉꯥꯡꯒꯤ ꯃꯪ ꯑꯉꯥꯡꯒꯤ ꯃꯪ ꯍꯥꯏꯕ꯭ꯔꯣ
ꯎꯝ ꯃꯥꯅ ꯃꯪ ꯍꯧꯖꯤꯛ ꯃꯪꯒꯗꯕ ꯃꯪ ꯍꯧꯖꯤꯛ ꯃꯪꯂꯝꯕ ꯃꯪꯗꯣ ꯅꯪ ꯎꯕ꯭ꯔꯥ ꯍꯥꯏꯕ
ꯎꯗꯦꯗ ꯀꯃꯥꯏꯅ ꯎꯒꯦꯔꯣ
ꯑꯩꯗꯤ ꯃꯔꯛ ꯃꯔꯛꯇ ꯎꯕ ꯌꯥꯎꯋꯦꯍꯦ
ꯎꯝ ꯅꯪ ꯀꯃꯥꯥꯏꯅ ꯎꯕ
ꯏꯁ ꯅꯍꯥꯟ ꯑꯩ ꯏꯅꯥꯛꯇ ꯏꯅꯥꯎꯄꯤꯒꯤ ꯃꯆꯥꯗ ꯇꯨꯝꯃꯒ ꯂꯩꯕ ꯑꯁ ꯃꯥꯒꯤ ꯃꯪꯗꯣ ꯈꯟꯅꯔꯒ ꯂꯩꯕ ꯃꯥꯜꯂꯦ ꯑꯁ ꯃꯈꯣꯡ ꯒꯥꯁꯤ ꯃꯈꯨꯠ ꯀꯁꯤ ꯄꯪ ꯀꯥꯎꯗ ꯀꯥꯎꯏꯍꯦ ꯑꯁ ꯄꯥꯏꯔꯒ ꯑꯩꯁꯨ ꯄꯥꯏꯔꯦꯗꯅ ꯑꯩꯁꯨ ꯃꯥꯒꯤ ꯃꯑꯣꯡꯗ ꯑꯁ ꯍꯨꯏ ꯍꯥ ꯍꯨꯛ ꯍꯥ ꯑꯗꯨꯃꯥꯏꯅ ꯇꯧꯔꯒ ꯃꯥꯁꯨ ꯑꯁ ꯐꯖꯟ ꯇꯧꯔꯛꯑꯦꯍꯦ
ꯎꯝ ꯇꯧꯒꯅꯤ ꯐ ꯕꯦꯔꯥꯅꯤꯍꯦ ꯅꯪꯁꯨ ꯅ ꯅꯅꯥꯎ ꯅꯨꯄꯤꯒꯤ ꯃꯆꯥꯗꯤ ꯅꯨꯡꯁꯤꯔꯝꯒꯅꯤꯀꯣ
ꯅꯨꯡꯁꯤ ꯎꯝ ꯑꯗꯨ ꯑꯣꯏꯔꯁꯨ ꯑꯁ
ꯇꯧꯕꯅꯤ
ꯑꯩ ꯑꯉꯥꯡꯗꯤ ꯑꯩ ꯑꯉꯥꯡꯕꯨꯗꯤ ꯍꯦꯟꯅ ꯅꯨꯡꯁꯤꯗꯧ ꯃꯥꯂꯦꯗ
ꯑꯁ ꯅꯨꯡꯁꯤꯗꯗꯤ ꯀꯩꯅꯣ ꯏꯆꯥ ꯏꯁꯥ ꯏꯁꯥꯒꯤ ꯆꯥꯗꯤ ꯀꯥꯅꯅ ꯅꯨꯡꯁꯤꯒꯅꯤ ꯅꯪꯁꯨ ꯉꯥꯎꯕꯩ ꯇꯥꯏꯞꯇ ꯊꯤꯔꯣ ꯊꯤꯔꯣ ꯅꯨꯄꯤ
ꯄꯁꯤꯖꯦ ꯊꯤ ꯄꯨꯔꯥꯁꯨ ꯑꯁ ꯌꯨꯝ ꯌꯧꯗ꯭ꯔꯤꯀꯥꯟꯗ ꯄꯥꯡꯒꯟ ꯀꯟꯕꯅꯤꯅ ꯑꯗꯨꯝ ꯅꯥꯟꯊꯣꯛꯈꯤ ꯅꯥꯟꯊꯣꯛꯑꯒ ꯆꯦꯟꯈꯤꯅꯦ ꯄꯥꯏ ꯂꯩꯇꯦꯅꯦ ꯇꯨꯔꯦꯟ ꯂꯣꯛ ꯃꯆꯥꯗꯣ ꯑꯗꯨ ꯄꯨꯔꯒ ꯂꯥꯟꯁꯟꯕ ꯉꯝꯗꯦ ꯑꯁ ꯑꯗꯨ ꯌꯥꯎ ꯑꯁ ꯈꯨꯟꯒꯤ ꯂꯥꯏ ꯅ ꯌꯥꯗꯕ ꯃꯥꯜꯂꯦ ꯑꯁ ꯐꯥꯔꯒ ꯑꯃꯨꯛ ꯆꯦꯟꯊꯣꯛꯈꯤꯅꯦ ꯃꯣꯏꯗ ꯑꯅꯤ ꯑꯍꯨꯝꯗꯤ ꯁꯨꯔꯦ ꯄꯨꯁꯜꯂꯛꯄ ꯑꯁ ꯑꯗꯨꯕꯨ ꯉꯝꯗꯦ ꯑꯗꯨ ꯌꯧꯔꯗꯤ ꯇꯨꯔꯦꯟꯗ ꯍꯦꯛ ꯌꯧꯔꯕ ꯑꯗꯨꯝ ꯅꯥꯟꯊꯣꯛꯑꯒ ꯆꯦꯟꯈꯤ
ꯅꯨꯄꯥ ꯃꯆꯥꯅꯤꯅ ꯈꯔꯗꯤ ꯁꯥꯊꯤꯔꯝꯒꯅꯤ
ꯈꯔ ꯁꯥꯊꯤꯌꯦ ꯎꯝ ꯑꯁ ꯈꯔꯗ ꯅꯠꯇ꯭ꯔꯦ ꯌꯥꯝ ꯁꯥꯊꯤꯌꯦꯗ
ꯎꯝ ꯍꯝ
ꯅꯪ ꯁ꯭ꯋꯥꯏꯗꯒꯤ ꯈꯔ ꯑ ꯈꯥꯏꯗꯣꯔꯛꯑꯣꯅ ꯑꯩꯉꯣꯟ ꯑꯩꯉꯣꯟꯗꯁꯨ ꯅꯣꯢ ꯂ ꯂꯥꯏꯟꯒꯨꯝꯕ ꯂꯧꯕ ꯌꯥꯕ ꯃꯤ ꯂꯩꯇ꯭ꯔꯣ ꯑꯁ ꯅꯣꯏ
ꯎꯝ ꯈꯪꯗꯦꯗ ꯍꯧꯖꯤꯛꯀꯥꯟ ꯃꯇꯝꯁꯦ ꯅꯨꯄꯤꯁꯤꯡꯁꯦ ꯄꯥ ꯂꯩꯕ ꯉꯥꯛꯇ ꯑꯗꯨꯒꯤꯀꯣ ꯍꯥꯢꯅꯤꯡꯉꯥꯢꯁꯨ ꯂꯩꯇꯦ ꯄꯥꯂꯝꯃꯅꯤꯗ
ꯄꯥꯟꯗ꯭ꯔꯗꯤ ꯈ꯭ꯔ ꯈ꯭ꯔ ꯈꯥꯏꯗꯣꯛꯑꯣ ꯑꯁ ꯌꯥꯗ꯭ꯔꯦ ꯁꯣꯝꯗ ꯋꯥꯠꯄꯅ ꯑꯁ ꯃꯤ ꯈꯔꯅ ꯑ ꯗꯕꯜꯗ ꯑꯅꯤ ꯑꯅꯤ ꯆꯥꯁꯜ ꯇꯧꯔꯨꯕꯗꯒꯤ ꯑꯩꯈꯣꯏꯁꯦ ꯑꯁ ꯁꯣꯝꯗ ꯋꯥꯅꯔꯦ
ꯎꯝ ꯅꯣꯏ ꯈꯨꯟꯒꯤ ꯅꯣꯏ ꯈꯨꯟꯒꯤ ꯑꯃꯨꯕ ꯅꯃꯥꯟꯅꯕ ꯑꯃꯨꯕꯗꯣ
ꯎꯝ ꯑꯃꯨꯗꯤꯒ ꯍꯥꯏꯔꯛ ꯑꯗꯨꯗꯤ ꯑꯃꯨ
ꯑꯁ ꯑꯗꯨꯃꯥꯏ ꯍꯥꯏꯗ꯭ꯔꯗꯤ ꯑꯗꯨꯗꯣ ꯑꯗꯨ ꯃꯥꯗꯤ ꯅꯨꯄꯤ ꯀ꯭ꯌꯥ ꯀꯣꯏꯕ꯭ꯔꯥ
ꯑꯁ ꯇꯔꯦꯠ ꯀꯣꯏꯒꯦ ꯇꯧꯕꯧꯅꯤ ꯅꯍꯥꯟꯗꯣ ꯃꯥꯗꯣ ꯀꯅꯥ ꯀꯅꯥꯔ ꯈꯪ ꯃꯔꯤꯗꯤ ꯐꯥꯎꯅꯔꯒ ꯂꯩꯕꯅꯦ ꯃꯥꯗꯣ
ꯑꯁ
ꯑꯁ ꯌꯥꯝ ꯍꯩꯕꯅꯦ ꯑꯁ ꯐꯣꯟ ꯑꯃ ꯇꯧꯔꯛꯑꯅꯤ ꯑꯩ ꯍꯧꯖꯤꯛ ꯀꯣꯆꯤꯡ ꯇꯧꯔꯒ ꯂꯩꯌꯦ ꯄꯨꯡ ꯅꯤꯄꯥꯟꯗꯒꯤꯅ ꯄꯨꯡ ꯃꯥꯄꯜ ꯐꯥꯎꯕ ꯀꯣꯆꯤꯡ ꯇꯧꯒꯅꯤ ꯑꯗꯨꯒ ꯑꯗꯨ ꯃꯇꯝꯗ ꯐꯣꯟ ꯇꯧꯔꯛꯒꯅꯨ ꯍꯥꯏ ꯑꯗꯨ ꯃꯇꯝꯗ ꯅꯨꯄꯤ ꯑꯃ ꯇꯧꯔꯅꯤ ꯑꯗꯨ ꯄꯨꯡ ꯃꯄꯥꯟꯗꯩꯅ ꯄꯨꯡ ꯇꯔꯥ ꯐꯥꯎ ꯑꯉꯥꯡ ꯇꯨꯢꯁꯟ ꯑꯃꯨꯛ ꯂꯧꯒꯅꯤ ꯑꯗꯨ ꯃꯇꯝꯗ ꯅꯨꯄꯤ ꯑꯃꯨ ꯇꯧꯔꯅꯤ ꯑꯗꯨ ꯇꯔꯥꯗꯒꯤꯅ ꯇꯔꯥ ꯃꯊꯣꯢ ꯐꯥꯎꯕ ꯑꯩ ꯂꯧ ꯆꯠꯀꯅꯤ ꯑꯗꯨ ꯑꯗꯨꯝꯅ ꯐꯣꯟ ꯅꯨꯄꯤ ꯑꯃ ꯇꯧꯔꯅꯤ ꯑꯗꯨꯗꯒꯤꯅ ꯇꯔꯥꯝꯊꯣꯏ ꯕꯥꯔꯣ ꯐꯥꯎꯕ ꯑꯗꯨꯝ ꯑꯗꯨ ꯃꯇꯝꯗ ꯈꯔ ꯄꯣꯊꯥꯔꯅꯤ ꯑꯗꯨ ꯃꯇꯝꯗ ꯅꯪꯕꯨ ꯐꯣꯟ ꯇꯧꯔꯛꯑ ꯗꯨꯗ ꯑꯁ ꯍꯩꯌꯦꯗ ꯃꯥꯗꯤ ꯗ ꯅꯪꯗꯤ ꯄꯥꯈꯪ ꯀꯌꯥ ꯀꯣꯢꯕ꯭ꯔ
ꯑꯁ ꯑꯈꯣꯏꯗꯤ ꯇꯔꯥꯅꯦꯗ
ꯇꯔꯥ ꯈꯛꯇꯪ
ꯎꯝ ꯇꯔꯥ
ꯇꯔꯥꯗꯤ ꯌꯥꯥꯝꯗꯦꯍꯦ ꯃꯤ ꯀꯨꯟꯃꯨꯛ ꯀꯣꯏꯅꯔꯤꯀꯥꯟꯁꯤꯗ
ꯗꯨꯅꯦ ꯇꯔꯥꯗꯤ ꯌꯥꯝꯗꯦꯕꯀꯣ ꯑꯗꯨꯅ ꯀꯨꯟ ꯐꯥꯎ ꯌꯧꯍꯟꯁꯤꯔꯅ ꯑꯩ ꯍꯨꯖꯤꯛ ꯑꯩ ꯍꯨꯖꯤꯛ ꯈꯜꯂꯤꯕꯅꯦ
ꯑꯁꯣꯝꯅ ꯈ꯭ꯔ ꯂꯩ ꯑꯃꯨꯛ ꯈꯥꯏꯕꯤꯌꯨꯔ ꯅꯪꯒꯤ ꯏꯃꯥꯟꯅꯕ ꯏꯃꯥꯟꯅꯕ ꯏꯃꯥꯟꯅꯕ
ꯈꯔ ꯄꯩ ꯎꯝ ꯍꯥꯢꯔꯛꯑꯣ ꯀꯩꯁꯨ ꯀꯥꯏꯗꯦ
ꯍꯥꯏꯕꯤꯔꯛꯀꯦ ꯏꯃꯥꯟꯅꯕꯁꯤꯡꯗ ꯃꯣꯏꯁꯨ ꯑꯅꯤ ꯑꯍꯨ ꯑꯅꯤ ꯑꯍꯨꯝ ꯀꯣꯏꯅꯔ ꯂꯩꯕꯅꯤ ꯑꯁ ꯅꯪꯁꯨ ꯀꯣꯏꯔꯣ ꯑꯁ ꯂꯧꯕ ꯌꯥ ꯌꯥꯕ ꯃꯈꯩ ꯂꯧꯍꯧꯔꯣ ꯑꯁ
ꯅꯨꯄꯥ ꯇꯔꯥꯃꯨꯛ ꯀꯣꯏꯔꯗꯤ ꯅꯨꯄꯥ ꯇꯔꯥ ꯀꯣꯏꯔꯗꯤ ꯅꯣꯡꯃꯒꯤ ꯅꯨꯄꯥ ꯑꯃ ꯕꯨꯕꯨ ꯑꯁꯤ ꯂꯩꯕꯤꯔꯣ ꯗꯤꯃꯥꯟ ꯇꯧꯕ ꯌꯥꯔꯅꯤ ꯃꯊꯪꯗ ꯑꯣꯏꯔꯗꯤ ꯉꯁꯤ ꯉꯁꯤꯁꯦ ꯑꯁꯤ ꯂꯩꯕꯤꯔꯣ ꯍꯥꯏꯕ ꯌꯥꯔꯅꯤ ꯑꯁ ꯌꯥꯔꯦ ꯂꯣꯏꯅꯃꯛ
ꯑꯗꯨꯅꯦ ꯂꯣꯏꯅꯃꯛ ꯌꯥꯔꯦ
ꯂꯩꯕꯤꯗ꯭ꯔꯒ ꯑꯁ ꯅꯣꯡ ꯅꯣꯡꯃꯒꯤ ꯂꯨꯄ ꯂꯩꯕꯤꯌꯨ ꯂꯩꯕꯤꯌꯨ ꯍꯥꯏꯕꯗꯣ ꯂꯩꯗ ꯅꯪꯅ ꯂꯩꯗꯕꯤꯗ ꯄꯩꯁꯥꯗꯣ ꯇꯣꯡꯍꯜꯂꯣ ꯅꯥꯁ
ꯎꯝ
ꯅꯪꯒꯤ ꯕꯦꯡ ꯑꯦꯀꯥꯎꯟ ꯑꯣꯏꯔꯅꯤ ꯅꯪꯒꯤ ꯁꯦꯚꯤꯡ ꯕꯣꯛꯁ ꯑꯣꯏꯔꯅꯤ
ꯎꯝ ꯐꯔꯦꯅꯦ ꯑꯩꯗꯤ ꯌꯥꯝꯅ
ꯅꯪ ꯅꯨ ꯅꯨ ꯅꯨꯄꯤ ꯅꯨꯄꯤ ꯅꯨꯄꯤ ꯑꯣꯏꯅ ꯄꯣꯔꯛꯑꯒ ꯑꯗꯨꯃꯥꯏ ꯇꯧꯕ ꯍꯥꯏꯇ꯭ꯔ ꯗ ꯑꯁ ꯄꯥꯝꯃꯨꯋꯦꯍꯦ ꯑꯩꯒꯤ ꯅꯨꯄꯤ ꯑꯣꯏꯔꯝꯃꯗꯤ ꯎꯝ
ꯇꯔꯥ ꯀꯨꯟꯃꯨꯛ ꯀꯣꯏꯔꯒꯀꯣ ꯐꯖꯟ ꯂꯧꯈꯤꯗꯣꯏꯅꯤ
ꯎꯝ ꯌꯥꯝ ꯅꯨꯡꯉꯥꯏꯕꯅꯦ ꯑꯗꯨꯗꯤ ꯅꯪꯁꯨ ꯅꯪꯗꯤ ꯀꯨꯟꯊ꯭ꯔꯥ ꯑꯣꯏꯅ ꯀꯣꯏꯅꯧꯀꯣ
ꯀꯨꯟꯊ꯭ꯔꯥ ꯑꯁ ꯀꯨꯟꯊ꯭ꯔꯥ ꯑꯣꯏꯔꯗꯤ ꯌꯧꯛꯄꯗꯤ ꯉꯝꯃꯣꯏꯗ꯭ꯔꯣ ꯅꯨꯄꯤ ꯑꯃꯅ ꯑꯉꯥꯡ ꯇꯔꯥ ꯇꯔꯥ ꯑꯗꯨ ꯑꯣꯏꯔꯗꯤ ꯑꯉꯥꯡ ꯆꯍꯨꯝ ꯋꯥ ꯑꯉꯥꯡ ꯇꯔꯥ ꯇꯔꯥꯗꯤ ꯁꯣꯏꯗ꯭ꯔꯦ ꯅꯨꯄꯤ ꯑꯃꯗ
ꯎꯝ ꯎꯝ ꯌꯥꯃꯦ
ꯆꯍꯨꯝꯗꯤ ꯌꯥꯔꯦꯅꯦꯀꯣ
ꯌꯥꯔꯣꯏꯗ
ꯆꯥꯍꯨꯝ ꯑꯣꯏꯔꯗꯤ ꯑꯁ ꯆꯍꯨꯝ ꯑꯣꯏꯔꯗꯤ ꯀꯔꯤ ꯀꯔꯤ ꯇꯧꯔꯁꯤꯔꯥ ꯑꯉꯥꯡꯁꯤꯡꯗꯣ ꯗꯀꯨꯗꯤ ꯑꯣꯟꯍꯜꯂꯣꯏ ꯁꯥꯊꯤꯕꯗꯤ ꯑꯣꯟꯍꯜꯂꯣꯏ
ꯎꯝ ꯑꯣꯜꯂꯛꯑꯗꯤ ꯅꯪ ꯃꯥꯟꯕ ꯅꯪ ꯅꯪ ꯃꯥꯟꯕ ꯑꯣꯜꯂꯛꯑꯗꯤ ꯀꯃꯥꯏ ꯇꯧꯅꯤ
ꯑꯩꯗꯤ ꯔꯣꯅꯥꯜꯗꯣꯅꯦ ꯐꯨꯠꯕꯣꯂꯔ ꯉꯇꯥꯡꯗꯨ ꯃꯥꯗꯤ ꯌꯥꯔꯦꯅꯦ ꯑꯩ ꯔꯅꯥꯜꯗꯣꯅꯤ ꯀ
ꯑꯁ ꯑꯩꯗꯤ ꯔꯣꯅꯥꯜꯗꯣꯅꯦꯌꯦ ꯃꯥꯟꯅꯗ꯭ꯔ ꯋꯥꯠꯇ꯭ꯔꯣ
ꯑꯩꯗꯤ ꯔꯣꯅꯥꯜꯗꯣꯅꯤ ꯀꯩꯅꯣ ꯑꯦꯍꯦ ꯑꯁ ꯋꯥꯠꯇ꯭ꯔꯦꯍꯦ ꯀꯔꯥꯏꯗ